ꯍꯜꯂꯣ ꯇꯥꯔꯦ ꯇꯥꯔꯦ
ꯆꯥꯛ ꯆꯥꯔꯕꯣ
ꯆꯥꯛ ꯆꯥꯛ ꯆꯥꯔꯦ
ꯀꯩ ꯍꯤꯟꯖꯥꯟ
ꯀꯣꯂꯤ ꯍꯋꯥꯏ ꯏꯔꯣꯜꯂꯦ ꯅꯪ ꯆꯥꯔꯕꯣ
ꯍꯥꯥ
ꯅꯪ ꯆꯥꯛ ꯆꯥꯔꯕꯣ
ꯆꯥꯔꯦ ꯅꯣꯏ ꯀꯩ ꯍꯤꯟꯖꯥꯟ ꯆꯥꯒꯦꯕ
ꯀꯣꯂꯤ ꯍꯋꯥꯏ ꯏꯔꯣꯟꯕ ꯆꯥꯔꯦ
ꯎꯝ
ꯅꯪ ꯀꯩ ꯍꯤꯟꯖꯥꯟ ꯆꯥꯒꯦ
ꯃꯔꯨꯝ ꯀꯣꯝꯕꯤ ꯃꯦꯠꯂꯦ ꯑꯗꯨꯒ ꯕꯨꯔꯤ ꯉꯧꯋꯦ
ꯎꯝ ꯃꯩꯒ ꯑꯝꯇ ꯂꯥꯛꯇ꯭ꯔꯦꯗ ꯉꯁꯤꯗꯤ
ꯊꯣꯝꯕꯤꯗ ꯂꯩꯕꯥꯛ ꯅꯤꯡꯒꯥꯏꯕꯩꯔꯥ ꯀꯩꯒꯤꯅꯣꯕ
ꯍꯣꯏ ꯍꯣꯏ ꯂꯩꯕꯥꯛ ꯀꯣꯠꯄꯗꯣ ꯅꯤꯡꯈꯥꯏꯕꯒꯤ ꯑꯗꯨꯗ ꯃꯩꯒꯤ ꯀꯣꯠꯄ ꯌꯥꯎꯈ꯭ꯔꯦ ꯍꯥꯏꯕꯔꯥ ꯀꯩꯅꯣꯝ ꯍꯥꯏ
ꯎꯝ
ꯍꯌꯦꯡꯒꯨꯝꯕ ꯁꯦꯝꯒꯗ꯭ꯔꯥ ꯈꯪꯗꯦ
ꯑꯗꯨꯗꯤ ꯕꯦꯔꯥ ꯀꯥꯏꯍꯦ ꯐꯣꯟꯗꯤ ꯃꯩ ꯀꯌꯥꯝ ꯌꯥꯎꯏꯕ
ꯐꯣꯝ ꯃꯩ ꯑꯩ ꯊꯥꯔꯇꯤꯗ ꯉꯥꯏꯔꯦ
ꯎꯝ
ꯍꯌꯦꯡꯐꯧꯗꯤ ꯀꯣꯟꯅꯕ ꯌꯥꯏ ꯍꯌꯦꯡꯒꯨꯝꯕꯗ ꯁꯦꯝꯃꯛꯄꯁꯨ ꯌꯥꯏꯗ
ꯎꯝ ꯚꯥꯕꯤꯅꯦ ꯉꯁꯥꯏ ꯂꯥꯛꯑꯦꯕꯨ ꯆꯨꯝꯅ ꯁꯨꯝ ꯂꯥꯛꯏꯔꯥ ꯀꯩꯗꯧ ꯂꯥꯛꯏꯅꯣ
ꯆꯨꯝꯅ ꯆꯨꯝꯅꯥ ꯁꯨꯝ ꯂꯥꯛꯄꯅꯤꯗ ꯍꯣꯏ ꯉꯥꯏꯍꯥꯛ ꯅꯨꯡꯗꯤꯟꯗ ꯅꯨꯡꯁꯥ ꯅꯨꯡꯁꯥꯏꯌꯦꯅ ꯁꯨꯝ ꯀꯣꯏꯊꯣꯔꯛꯄꯅꯤ
ꯎꯝ
ꯃꯩ ꯂꯥꯛꯇ꯭ꯔꯃꯤꯅ ꯇꯨꯏꯁꯟ ꯇꯧꯕꯁꯨ ꯉꯟꯅ ꯂꯣꯏꯁꯤꯟꯈ꯭ꯔꯦ ꯉꯁꯤꯗꯤ
ꯑꯗꯨ ꯃꯣꯏ ꯉꯟꯅ ꯂꯣꯏꯁꯟꯕ ꯍꯥꯏꯁꯦ ꯄꯨꯡ ꯑꯀꯣꯟꯕꯩ ꯄꯨꯡ ꯀꯌꯥꯗꯒꯤ ꯍꯧꯔꯤꯅꯣ
ꯑꯀꯣꯟꯕꯒꯤꯗꯣ ꯄꯨꯡ ꯃꯔꯤ ꯃꯈꯥꯏꯗ ꯍꯧꯒꯗꯕꯅꯦ ꯑꯗꯣ ꯑꯦꯛꯖꯥꯝ ꯇꯧꯅꯕꯅꯤꯅꯅꯦ ꯅꯨꯡꯊꯤꯟꯒꯤ ꯑꯃꯗꯣ ꯂꯣꯏꯕꯗ ꯄꯨꯡ ꯃꯔꯤ ꯃꯈꯥꯏꯗꯒꯤ ꯃꯉꯥ ꯇꯥꯔꯝꯗꯥꯏ ꯍꯧꯋꯦ ꯑꯗꯨꯏꯁꯨ ꯄꯨꯡ ꯇꯔꯨꯛ ꯃꯈꯥꯏ ꯇꯥꯔꯝꯗꯥꯏꯗꯗꯨ ꯀꯩꯁꯨ ꯃꯝꯗꯦꯕꯀꯣ ꯇ꯭ꯋꯦꯟꯇꯤ ꯑꯗꯨꯋꯥꯏꯕꯨ ꯑꯗꯨꯋꯥꯏꯗ ꯆꯠꯍꯟꯈ꯭ꯔꯦ ꯑꯗꯨꯝ ꯅꯨꯡꯁꯤꯠꯁꯨ ꯁꯤꯠꯄꯒꯤ ꯃꯩ ꯊꯥꯟꯕ ꯌꯥꯗꯕ
ꯎꯝ ꯅꯨꯡꯁꯤꯠꯇꯤ ꯌꯥꯝ ꯁꯤꯠ
ꯑꯩꯗꯤ ꯑꯗꯨꯒꯤꯗ ꯌꯥꯗꯕꯩ ꯅꯤꯡꯕ ꯑꯗꯨꯏ ꯃꯃꯥꯡꯗꯩ ꯃꯩ ꯂꯥꯛꯇꯔ꯭ꯦꯌꯦ ꯈꯪꯗꯕ
ꯎꯝ ꯑꯗꯨꯅ ꯃꯩ ꯇꯝꯕ ꯉꯝꯗꯦꯕ ꯅꯣꯡꯂꯩ ꯅꯨꯡꯁꯤꯠ ꯇꯧꯕ ꯑꯃ ꯑꯃ ꯇꯧꯕ ꯑꯗꯨꯅ ꯐꯣꯟꯗꯣ ꯍꯦꯛ ꯆꯥꯔꯖ ꯇꯧꯁꯤꯜꯂ ꯊꯝꯃꯨ ꯅꯥꯠꯇꯔꯥꯗꯤ ꯌꯥꯔꯣꯏ
ꯍꯣꯏ ꯑꯗꯨꯃꯥꯏꯅ ꯇꯧꯅꯤꯁꯨ ꯈꯪꯗꯦ ꯑꯩꯈꯣꯏ ꯑꯩꯅ ꯍꯌꯦꯡ ꯇꯧꯒꯦ ꯀꯥꯏꯅ ꯈꯜꯂꯤꯅꯦ ꯁ꯭ꯀꯨꯜꯗ ꯑꯗꯣ ꯂꯥꯛꯑꯝꯃꯔꯣꯏ
ꯎꯝ ꯑꯩꯈꯣꯏꯗꯥꯗꯤ ꯅꯥ ꯐꯔꯖꯥꯠꯂꯥ ꯄꯨꯡꯐꯥ
ꯈꯔꯕꯨꯗꯤ ꯐꯔꯦ ꯑꯗꯣ ꯑꯁ ꯅꯍꯟ ꯃꯥ ꯃꯈꯨꯠꯇ ꯍꯤꯗꯥꯛ ꯀꯥꯞꯄꯛꯄꯒꯤ ꯄꯣꯝꯃ ꯂꯩꯍꯧꯕꯅꯤꯉꫭ
ꯗꯣꯛꯇꯔꯅ ꯌꯥꯝ ꯐꯤꯕꯝ ꯆꯥꯗꯦ ꯍꯥꯏꯔꯛꯄꯅꯦ
ꯃꯥ ꯈꯔꯕꯨꯗꯤ ꯍꯛꯆꯥꯡ ꯅꯨꯡꯉꯥꯏꯔꯦ ꯍꯥꯏꯗꯤ ꯍꯥꯏꯍꯧꯕꯅꯦ ꯀꯨꯏꯔꯦ ꯐꯪꯗꯕ ꯑꯃꯨꯛ
ꯊꯣꯏꯊꯣꯏꯗꯤ ꯁꯨꯇꯤ ꯊꯣꯛꯂꯛꯇ꯭ꯔꯣ
ꯈꫭꯏ ꯊꫭꯏꯊꫭꯏꯗꯤ ꯊꯣꯛꯂꯛꯇꯤꯌꯦ ꯏꯅꯥꯎꯄꯥꯗꯤ ꯂꯩꯔꯤꯌꯦ ꯃꯥꯗꯤ ꯈꯔ ꯋꯥꯠꯂꯤ ꯃꯥꯜꯂꯦ ꯖꯨꯟꯗ ꯆꯪꯅꯤ ꯍꯥꯏꯕ꯭ꯔꯥ ꯀꯩꯅꯣꯝ ꯍꯥꯏꯕꯅꯦ ꯑꯩꯗꯤ ꯃꯥꯅ ꯁ꯭ꯀꯨꯜ ꯆꯠꯄꯗ ꯑꯗꯨꯝ ꯅꯨꯡꯇꯤꯒꯤ ꯑꯗꯨꯝ ꯊꯤꯟꯕꯤꯔꯤꯅꯦ ꯊꯤꯜꯍꯟꯕꯩꯅ ꯑꯗꯨꯝ ꯍꯦꯛ ꯃꯉꯣꯟꯗ ꯇꯨꯏꯁꯟ ꯍꯜꯂꯛꯄ ꯃꯄꯥ ꯆꯥꯅꯩꯕ ꯃꯥꯒꯤ
ꯀꯅꯥꯅꯕ
ꯏꯅꯥꯎꯄꯥꯅ ꯑꯗꯨꯝ ꯊꯤꯟꯕꯤꯕꯀꯣ ꯑ ꯇꯨꯁꯟ ꯍꯂ ꯄꯗꯣ ꯑꯩꯅ ꯁ꯭ꯀꯨꯜ ꯆꯠꯄ ꯃꯇꯝꯒ ꯑꯗꯨꯝ ꯆꯥꯟꯅꯕ ꯂꯝꯕꯤ ꯑꯗꯨꯝ ꯊꯦꯡꯅꯕꯩ ꯃꯥꯅ ꯍꯦꯛ ꯊꯤꯟꯕꯤꯅꯦ
ꯁꯛꯇꯨꯒ
ꯃꯥꯅ ꯒꯥꯔꯤ ꯊꯧꯕꯗ ꯑꯩꯅ ꯇꯣꯡ ꯀꯤꯖꯩꯒ ꯍꯥꯏꯔ ꯁꯥꯎꯔꯤꯕ
ꯎꯝ
ꯑꯩꯈꯣꯏꯒꯤ ꯌꯨꯝꯒꯤ ꯊꯕꯤꯗꯣ ꯆꯥꯕ ꯌꯥꯔꯦ
ꯎꯝ
ꯌꯦꯟꯁꯨ ꯌꯦꯔꯨꯝ ꯀꯣꯛꯑꯕꯅꯦ ꯐꯅ ꯑꯍꯨꯝ ꯃꯔꯤꯔꯛ ꯁꯨꯔꯝꯃꯦ
ꯑꯗꯨ ꯌꯦꯟ ꯌꯦꯔꯨꯝ ꯀꯣꯛꯑꯗꯤ ꯃꯥꯏ ꯊꯝꯕꯝꯗꯣ ꯇꯣꯉꯥꯟꯅ ꯊꯝꯗꯗꯤ ꯌꯥꯔꯣꯏꯅꯦ ꯃꯆꯥꯥ ꯑꯣꯜꯍꯟꯒꯦ ꯍꯥꯏꯗꯤ
ꯑꯃꯇꯪ ꯂꯩ ꯅꯍꯥꯟꯗꯤ ꯃꯣꯏꯅ ꯀꯣꯛꯑꯥꯕ ꯅꯦꯈꯥꯏꯔ ꯀꯩꯅꯣ ꯀꯥꯏꯔꯝꯗꯅ ꯑꯥꯇꯩꯗꯤ ꯆꯥꯊꯣꯛꯈ꯭ꯔꯦ ꯑꯃꯗꯪ ꯂꯩ ꯀꯔꯝꯕꯅ ꯀꯣꯛꯏꯅꯣꯁꯨ ꯈꯪꯗꯕ
ꯎꯝ ꯍꯟꯗꯛ ꯁꯤꯒꯤ ꯁꯅꯥꯃꯍꯤ ꯆꯦꯡ ꯍꯣꯡꯕꯗ ꯍꯟꯗꯛ ꯑꯍꯥꯟꯕꯒꯤ ꯏꯉꯥꯖꯤ ꯇꯧꯗꯧ ꯃꯥꯜꯂꯦ
ꯄꯨꯅꯤꯃꯥ ꯗꯔꯣ
ꯎꯝ ꯊꯥ ꯂꯣꯟꯅꯕ ꯍꯥꯏꯕꯅꯤ ꯊꯥ ꯃꯥꯡꯕ ꯍꯥꯏꯕ ꯅꯠꯇꯦ ꯃꯥꯡ ꯊꯥꯗꯣ ꯃꯥꯡꯖꯩ ꯍꯥꯏꯕꯩ ꯋꯥꯅꯦꯅ ꯍꯥꯏꯕꯅꯦꯕ
ꯑꯣ ꯑꯣ ꯑꯩꯈꯣꯏ ꯑꯩꯈꯣꯏꯒꯤꯅ ꯃꯊꯪꯒꯤ ꯏꯉꯥꯗꯨꯗꯥ ꯂꯥꯏ ꯍꯔꯥꯎꯕꯗꯣ ꯏꯔꯥꯡ ꯀꯩꯀꯥ ꯁꯨꯝ ꯂꯩꯕꯒꯤ ꯅꯣꯡꯃꯇꯪ ꯍꯔꯥꯎꯅꯤ ꯍꯥꯏ ꯍꯟꯗꯛꯇꯤ
ꯎꯝ ꯑꯁꯅꯨꯡꯉꯥꯏꯇꯦ
ꯑꯗꯨꯝ ꯃꯃꯥꯡ ꯖꯒꯣꯏ ꯂꯩꯀꯥꯏ ꯑꯥꯃꯝ ꯃꯤꯒ ꯁꯥꯍꯟꯗꯣꯏꯔꯗꯤ ꯈꯪꯗꯦ ꯑꯉꯣꯝꯃꯇꯪ ꯍꯔꯥꯎꯅꯤꯅ ꯍꯥꯏ
ꯎꯝ
ꯑꯗꯣ ꯅꯍꯥꯟꯋꯥꯏꯗꯤ ꯏꯉꯥ ꯁ꯭ꯋꯥꯏꯗ ꯅꯣꯡꯗ ꯌꯥꯝ ꯀꯟꯅ ꯆꯨꯔꯨꯔꯦ ꯂꯩꯈꯣꯝꯒ ꯊꯣꯛꯄꯅꯦ ꯍꯟꯗꯛꯇꯤ ꯆꯨꯕꯨ ꯆꯨꯗꯕ ꯀꯩꯅꯣꯝꯇꯧꯏ
ꯆꯨꯕ ꯍꯧꯔꯛꯏꯁꯤꯗꯤ
ꯑꯗꯨꯅ ꯋꯥꯏꯗꯤ ꯁ꯭ꯋꯥꯏ ꯀꯥꯟꯗ ꯑꯗꯨꯝ ꯂꯧ ꯅꯩꯕꯒ ꯍꯧꯋꯤꯗꯅ
ꯏꯉꯥꯗ ꯑꯅꯤ ꯁꯨꯕꯅꯤꯅ ꯈꯔ ꯋꯥꯠꯂꯤ ꯑꯣꯏꯔꯝꯅꯤ
ꯑꯗꯨꯕꯨꯗꯤ ꯔꯟꯖꯤꯠꯀꯤꯗꯤ ꯂꯧ ꯂꯤꯡꯉꯦ ꯗꯥꯏ ꯍꯦꯟ ꯄꯥꯝ ꯃꯅꯥꯛꯀꯤꯗꯣ
ꯗꯕꯜ ꯀ꯭ꯔꯣꯞꯄꯤꯡ ꯇꯧꯗꯣꯏ ꯖꯥꯠꯂꯥ
ꯑꯗꯨꯃ ꯑꯗꯨ ꯈꯪꯗꯦ ꯃꯣꯏꯗꯤ ꯑꯉꯟꯕꯤ ꯅꯍꯥꯟꯃꯨꯛꯁꯨ ꯃꯤꯅ ꯈꯥꯎꯅꯗ꯭ꯔꯤꯉꯩꯗ ꯃꯣꯏ ꯍꯥꯟ ꯌꯩꯕ ꯂꯣꯏꯒꯤꯃꯦꯕ ꯑꯗꯨꯃꯥꯏꯅ ꯇꯧꯗꯣꯏ ꯃꯥꯜꯂꯦ ꯌꯥꯝ ꯂꯤꯡꯍꯧꯋꯦ ꯃꯥꯏꯗꯣ ꯂꯣꯏ ꯂꯤꯡꯕ ꯂꯣꯏꯔꯦ ꯍꯥꯏꯃꯦ
ꯑꯗꯨ ꯃꯣꯏ ꯁꯟ ꯂꯣꯛ ꯊꯥꯗꯣꯛꯅꯔꯛꯄꯗꯗꯤ ꯕꯦꯔꯥ ꯀꯥꯔꯣꯏꯗꯕꯖꯠꯂꯣ ꯃꯥꯏꯗꯨꯕꯣ
ꯈꯪꯗꯦ ꯐꯖꯅ ꯂꯤꯡꯍꯧꯋꯦ ꯂꯎꯍꯣꯟꯁꯨ ꯄꯤꯛ ꯄꯤꯛꯅ ꯇꯧꯕꯤꯗꯣ ꯈꯨꯕꯛꯇꯒ ꯍꯥꯞꯄꯒ ꯂꯤꯡꯕꯤꯗꯣ ꯇꯧꯍꯧꯕꯅꯦ ꯍꯥꯏꯕ꯭ꯔꯤꯠꯅꯦꯅꯥ
ꯎꯝ
ꯃꯤꯅ ꯁꯦꯝ ꯌꯥꯔꯛꯄꯗ ꯃꯥꯗꯤ ꯑꯗꯨꯝ ꯀꯩꯅꯣ ꯇꯧꯔꯛꯑꯅꯦꯕ ꯑꯗꯨꯗꯤ ꯑꯁ ꯅꯍꯥꯟꯗꯤ ꯅꯣꯡ ꯆꯨꯕ ꯅꯨꯃꯤꯠꯇꯣ ꯁ꯭ꯀꯨꯜ ꯆꯠꯄꯗ ꯂꯩꯈꯣꯝ ꯃꯔꯛꯇ ꯑꯩꯗꯤ ꯆꯠꯄ ꯌꯥꯗꯗꯅꯅꯦ
ꯅꯅꯦ ꯑꯩꯗꯤ ꯆꯤꯡ ꯁ꯭ꯀꯨꯜ ꯆꯩꯉꯩ ꯆꯤꯡꯒ ꯅꯤꯪꯒꯥꯏꯔꯛꯇꯅ
ꯍꯧꯖꯤꯛꯇꯨ ꯍꯦꯟꯅꯁꯨ ꯅꯤꯡꯒꯥꯏꯕ ꯀꯣꯏꯂꯥꯕꯨꯗꯤ ꯊꯥꯗꯨꯒꯤ ꯇꯧꯔꯤ ꯄꯥꯛꯊꯣꯛꯍꯜꯂꯤꯅꯦꯅ ꯀꯣꯛꯊꯣꯛꯄꯒꯤ ꯑꯁ ꯑꯉꯥꯡꯒꯁꯨ ꯀꯣ ꯈꯣꯡ ꯂꯣꯏ ꯆꯠꯅꯕꯅꯤꯅꯅꯦ ꯑꯌꯥꯝꯕꯅ ꯅꯍꯥꯟꯗꯤ ꯌꯥꯝ ꯋꯥꯅ ꯆꯠꯈ꯭ꯔꯦ
ꯑꯣ ꯇꯈꯦꯜ ꯃꯆꯈꯩ ꯈꯣꯡ ꯆꯠꯂꯤꯕ
ꯑꯌꯥꯝꯕꯅ ꯑꯩꯈꯣꯏ ꯁ꯭ꯀꯨꯜ ꯇꯝꯕ ꯑꯉꯥꯡꯈꯩꯁꯨ ꯈꯣꯡꯅ ꯂꯣꯏ ꯊꯤꯜꯂꯛꯑꯦ ꯃꯃꯥ ꯃꯄꯥꯈꯩꯅ ꯑꯗꯨꯝ ꯑꯗꯒꯤ
ꯊꯣꯝꯕꯤ ꯑꯗꯥꯏ ꯃꯆꯥꯒꯤ ꯑꯣꯏꯔꯝꯅꯤꯗ
ꯃꯥꯅꯦ ꯊꯨꯝꯕꯤ ꯃꯆꯥꯗ ꯑꯩꯒꯤ ꯑꯣꯏꯔꯒꯁꯨ ꯂꯝꯕꯤ ꯅꯨꯡꯉꯥꯏꯇꯕꯗꯤꯗꯤ ꯂꯥꯜꯂꯤꯗꯅ ꯑꯗꯨꯅ ꯑꯩꯁꯨ ꯍꯜꯂꯛꯄꯗꯣ ꯃꯣꯏꯒ ꯑꯗꯨꯝ ꯍꯟꯃꯤꯟꯅꯔꯦ ꯃꯤ ꯇꯈꯦꯟꯗ ꯐꯅꯥꯝ ꯇꯝꯃꯦꯕ ꯑꯗꯨꯝ
ꯎꯝ ꯑꯩꯈꯣꯏ ꯃꯥ ꯇꯨꯡꯒꯔꯥꯕ
ꯈꯣꯏ ꯃꯥ ꯇꯨꯝꯗꯤ ꯇꯨꯝꯗ꯭ꯔꯤ ꯃꯥ ꯏꯃꯨꯡꯗ ꯊꯕꯛ ꯂꯣꯏꯁꯤꯟꯕꯅꯤ ꯏꯃꯨꯡ ꯆꯪꯉꯛꯑ ꯃꯥꯜꯂꯦ
ꯎꯝ
ꯃꯩꯗꯣ ꯂꯥꯛꯇ꯭ꯔꯙꯕꯅꯤꯅ ꯐꯤ ꯁꯥꯒꯗꯕꯁꯨ ꯁꯥꯗ꯭ꯔꯦꯗꯅ ꯑꯗꯨꯒꯤ
ꯀꯣꯡꯄꯥꯥꯟ ꯂꯝꯕꯤꯁꯨ ꯅꯨꯡꯉꯥꯏꯔꯝꯃꯣꯏ
ꯅꯣꯡꯕꯨꯗꯤ ꯌꯥꯝ ꯀꯩꯁꯨ ꯆꯨꯈꯤꯗ ꯌꯦ ꯉꯁꯤꯒꯤ ꯑꯩꯈꯣꯏ ꯁꯤꯗꯗꯤ
ꯊꯣꯝꯕꯤꯗꯤ ꯒꯥꯔꯤ ꯑꯗꯨꯝ ꯆꯠꯄ ꯌꯥꯕ꯭ꯔꯥ
ꯌꯥꯏꯌꯦ ꯅꯣꯡ ꯆꯨꯗꯤꯌꯦ
ꯎꯝ
ꯑꯇꯣꯞꯄ ꯂꯝꯗꯗꯤ ꯆꯨꯕ ꯃꯥꯜꯂꯦ ꯑꯩꯈꯣꯏ ꯁꯤꯗꯗꯤ ꯌꯧꯔꯛꯇꯦ ꯍꯧꯖꯤꯛ ꯐꯥꯎꯒꯤꯗꯤ
ꯅꯣꯡ ꯈꯔꯗꯤ ꯆꯨ ꯌꯥꯝ ꯀꯟ ꯆꯨꯕꯗꯤ ꯅꯠꯇꯕ ꯑꯗꯨꯃꯥꯏꯅ
ꯍꯧꯖꯤꯛ ꯑꯩꯈꯣꯏꯗꯤ ꯅꯨꯃꯤꯗꯥꯡꯗ ꯍꯧꯖꯤꯛ ꯀꯥꯟꯩꯅ ꯂꯩꯕꯥꯛ ꯀꯣꯠꯂꯝꯒꯩ ꯆꯨꯗꯦ ꯅꯣꯡ ꯅꯣꯡ ꯆꯨꯗꯦ ꯀꯣꯠꯄ ꯌꯥꯗꯦꯅꯤꯅ
ꯎꯝ ꯀꯥꯝꯖꯤꯡ ꯂꯝꯕꯤꯗꯤ ꯁꯦꯝꯕ ꯐꯤꯕꯝ ꯂꯩꯇ꯭ꯔꯤ
ꯀꯩ ꯍꯥꯏꯕꯅꯣ
ꯀꯥꯝꯖꯤꯡꯒꯤ ꯂꯝꯕꯤꯗꯣ
ꯈꯪꯗꯦꯅꯦ ꯀꯥꯝꯖꯤ ꯂꯣꯝꯗꯥꯒꯥ ꯆꯠꯇꯕ
ꯑꯗꯨ ꯂꯝꯕꯤꯗꯣ ꯁꯦꯝꯃꯗ ꯂꯧꯁꯤꯡ ꯎꯕꯗ ꯅꯨꯡꯉꯥꯏꯗꯣꯏꯅꯤ
ꯑꯗꯨꯗꯤ ꯁꯦꯝꯃꯝꯃꯣꯏ ꯍꯋꯥꯏ ꯅꯣꯡ ꯆꯨꯔꯀꯥꯟꯗꯗꯤ ꯆꯠ ꯌꯥꯗꯕꯤꯗꯣ ꯗꯗꯨꯝ ꯇꯧꯔꯛꯀꯅꯤ ꯍꯧꯖꯤꯛꯄꯨꯗꯤ ꯈꯨꯟ ꯌꯧꯔꯛꯑꯥꯝꯃꯅꯤ
ꯂꯥꯏ ꯍꯔꯥꯎꯕ ꯅꯣꯡ ꯑꯃꯨꯛꯇꯪ ꯍꯔꯥꯎꯔꯗꯤ ꯗꯤ
ꯅꯣꯡꯃꯗꯪ ꯍꯔꯥꯎꯗꯤ ꯃꯤꯒꯤꯗꯤ ꯐꯅꯌꯥꯝ ꯌꯥꯝꯗꯤꯅꯤꯗ
ꯑꯅꯧꯗꯨ ꯄꯨꯂꯞ ꯁꯝꯖꯟꯕꯩ ꯋꯥꯅꯦꯕ
ꯍꯣꯏ ꯍꯣꯏ ꯑꯌꯨꯛꯇꯛꯇꯣ ꯍꯣꯏ ꯑꯗꯨꯝ ꯂꯥꯏ ꯂꯧꯈꯠꯄ ꯂꯣꯏꯃꯨꯛ ꯅꯣꯡꯃꯇꯗ ꯁꯝꯗꯣꯏꯕ ꯑꯗꯨꯗꯗꯤ ꯏ ꯉꯥ ꯀꯣꯟꯕꯗ ꯇꯧꯗꯣꯏꯅꯤꯅ
ꯎꯝ
ꯏ ꯃꯣꯏꯅ ꯁꯤꯗ ꯏꯉꯥ ꯑꯅꯤꯔꯛꯀ ꯄꯥꯜꯂꯤꯏꯁꯤꯕꯨ ꯀꯃꯥꯏꯅ ꯇꯧꯏꯖꯠꯅꯣ
ꯀꯩꯅꯣ ꯇꯧꯕ ꯑꯩꯈꯣꯏꯒꯤ ꯅꯨꯃꯤꯠꯀꯤ ꯈꯣꯡꯆꯠꯀ ꯊꯥꯏ ꯈꯣꯡꯆꯠꯀ ꯃꯁꯤꯡ ꯃꯥꯟꯅꯗꯦꯗꯅ
ꯎ
ꯍꯥꯜ ꯊꯥꯗꯤ ꯀꯨꯟꯊ꯭ꯔꯥꯗꯩ ꯁꯨꯡꯍꯅ ꯍꯦꯟꯗꯦꯗꯅ ꯑꯗꯨꯒ ꯏꯪꯂꯤꯁꯀꯤ ꯀꯦꯂꯦꯟꯗꯔꯗꯗꯤ ꯊ꯭ꯔꯤ ꯍꯟꯗ꯭ꯔꯦꯠ ꯁꯤꯛꯁꯇꯤ ꯐꯥꯏꯚ ꯂꯣꯏꯔꯒ ꯂꯥꯛꯇ꯭ꯔꯣ ꯑꯗꯨꯅꯤ ꯃ ꯃꯅꯥ ꯍꯦꯟꯗ꯭ꯔꯣ
ꯍꯣꯏ ꯍꯣꯏ
ꯃꯉꯥꯏꯁꯦ ꯁꯨꯝ ꯆꯍꯤ ꯃꯉꯥ ꯇꯔꯨꯛ ꯑꯗꯨꯣ
ꯊ ꯑꯃ ꯐꯔꯛ ꯑꯗꯨ
ꯎꯝ ꯑꯗꯨ ꯑꯗꯨꯏ ꯑꯗꯨꯏ ꯊꯥ ꯑꯃꯗꯧ ꯍꯥꯞꯆꯤꯜꯂꯛꯄ ꯋꯥ ꯃꯇ ꯇ ꯆꯍꯤ ꯑꯃꯅꯤ ꯆꯍꯤꯒ ꯅꯨꯃꯤꯠ ꯈꯣꯡꯆꯠꯀ ꯃꯥꯟꯅꯗꯕꯗꯣ ꯑꯃꯨꯛ ꯃꯥꯟꯅꯅꯕ ꯁꯤꯜꯂꯛꯄ
ꯃꯣꯏꯅ ꯁꯤꯗ ꯊꯥ ꯃꯥꯡꯕꯅꯤ ꯀꯥꯏꯅ ꯇꯧꯔꯤꯁꯦ ꯑꯗꯨꯝ ꯀꯩꯁꯨ ꯂꯩ ꯀꯩꯁꯨ
ꯑꯃꯥꯡꯕ ꯍꯥꯌꯕ ꯅꯇꯦꯃꯤ ꯑꯃꯥꯡ ꯃꯥꯡꯖꯕꯗꯣ ꯊꯥꯗ ꯃꯥꯡꯖꯔꯤꯅꯦꯕ ꯑꯩꯈꯣꯏꯅ ꯉ ꯑꯁꯤꯁꯦ ꯑꯃꯥꯡꯕ ꯅꯠꯇꯦ ꯑꯃꯥꯡ ꯑꯃꯥꯡꯕ
ꯎꯝ ꯍꯥꯏꯗꯤ ꯀꯩꯅꯣꯝꯃ ꯊꯕꯛ ꯂꯥꯛꯏꯒꯨꯝꯕ ꯇꯧꯕ ꯈꯣꯠꯄꯗꯗꯤ ꯑꯍꯥꯟꯕꯩꯗꯒ ꯂꯧꯗꯗꯅꯒ ꯇꯧꯕꯤꯗꯅ
ꯅ ꯅꯍꯥꯟ ꯕꯤꯖꯂꯤ ꯒꯥꯔꯗꯦꯟ ꯍꯥꯏꯗꯣ ꯑꯗꯨꯝ ꯆꯥꯛ ꯏꯁꯤꯡ ꯊꯣꯡꯐꯝ ꯂꯩꯕ꯭ꯔꯕ
ꯂꯩꯌꯦ ꯆꯥꯛ ꯊꯣꯡꯕꯝ ꯂꯩ ꯃꯥ ꯃꯥꯒꯤ ꯀꯥ ꯈꯥꯏꯔ ꯈꯥꯏꯔꯒ ꯑꯗꯨꯝ ꯆꯥꯎꯋꯦ ꯅꯨꯡꯉꯥꯏ ꯃꯐꯝꯗꯣ ꯑꯗꯨꯝ
ꯎ ꯑꯗꯣ ꯑꯃ ꯑꯩꯈꯣꯏ ꯆꯥꯛ ꯑꯃ ꯁꯤꯟꯗꯧꯔꯛꯑꯦꯗ ꯆꯠꯁꯤ ꯈꯣꯠꯁꯤꯒ ꯍꯥꯏꯅꯕꯅꯦ
ꯅꯣꯏ ꯀꯃ ꯄꯥꯔꯇꯤꯅꯣ ꯅꯣꯏꯒꯤ
ꯀꯣꯂꯦꯖꯀꯤ ꯑꯣꯖꯈꯩ ꯁꯤꯒ ꯊꯕꯛ ꯑꯃ ꯁꯥꯔ ꯔꯣꯃꯦꯁ ꯃꯈꯥꯗ ꯇꯧꯕ ꯑꯃ ꯊꯕꯛ ꯈꯟꯕꯒꯤ ꯂꯩꯕ
ꯌꯥꯏ ꯃꯐꯝꯗꯨ ꯌꯥꯝ ꯄꯥꯛꯑꯒ ꯆꯥꯛ ꯊꯣꯡꯐꯝꯕꯗꯣ ꯌꯥꯝ ꯆꯥꯎ ꯆꯥꯎꯅ ꯄꯤꯏꯕ
ꯎꯝ ꯊꯣꯡꯕꯨꯗꯤ ꯊꯣꯡꯉ ꯑꯩꯈꯣꯏꯗꯤ ꯁꯤꯡꯒ ꯊꯣꯡ ꯑꯣꯏꯅ ꯊꯤꯜꯍꯜꯂꯛꯇꯧ ꯃꯥꯜꯂꯦ ꯑꯗꯨꯏ ꯖꯟ ꯖ ꯃꯌꯥꯝꯗꯨꯗꯤ ꯉꯝꯃꯣꯏꯕ
ꯍ ꯑꯗꯨꯗꯤ ꯈꯪꯗꯦ ꯑꯩꯈꯣꯏꯅ ꯊꯣꯐꯝꯗꯣ ꯃꯣꯏꯅ ꯋꯥꯏꯔꯒ ꯊꯣꯡꯕꯗꯣꯋꯦ ꯑꯗꯨꯝ ꯃꯐꯝꯗꯣ ꯍꯣꯡꯉꯦ ꯃꯤꯅ ꯂꯨꯄꯥ ꯌꯥꯡꯈꯩ ꯌꯥꯡꯈꯩ ꯂꯧꯋꯦꯕ ꯆꯪꯕꯒꯤꯕꯨꯗꯤ
ꯎꯝ
ꯆꯥꯐꯝ ꯋꯥꯏꯕꯒꯤꯗꯨ ꯂꯨꯄꯥ ꯆꯥꯝ ꯌꯥꯡꯈꯩ ꯂꯧꯋꯦꯕ
ꯏꯁꯁ ꯌꯥꯝ ꯍꯣꯡꯉꯦ ꯑꯗꯨꯗꯤ
ꯌꯥꯝ ꯍꯣꯡꯉꯦ ꯑꯗꯨꯒ ꯃꯣꯏꯒꯤ ꯐꯛ ꯋꯥꯏꯔꯒꯁꯨ ꯐꯛ ꯑꯗ ꯂꯨꯄꯥ ꯃꯉꯥꯗꯪ ꯂꯧꯋꯦꯕ
ꯑꯗꯨꯗ ꯍꯥꯏ ꯇꯔꯦ ꯑꯗ ꯀꯣꯂꯦꯖꯇꯨ ꯄꯨꯟꯅꯔꯗꯤ
ꯑꯩꯈꯣꯏꯅ ꯈꯜꯂꯤꯁꯤꯅ ꯑꯗꯨꯗꯒꯤ ꯂꯣꯏ ꯋꯥꯏꯔꯒ ꯊꯣꯡꯉꯒ ꯆꯥꯕ ꯇꯧꯕꯗꯨꯗ ꯄꯩꯁꯥ ꯃꯌꯥꯝ ꯇꯥꯒꯗꯕ ꯅꯤꯡꯉꯦ ꯑꯗꯨꯒ ꯂꯨꯄꯥ ꯃꯣꯏꯒꯤ ꯄꯨꯂꯞ ꯇꯤꯛꯀꯦꯠ ꯀꯩꯀꯥ ꯂꯣꯏ ꯄꯥꯁꯤꯜꯂ ꯂꯨꯄꯥ ꯆꯥꯇ꯭ꯔꯦꯠꯁꯦ ꯈꯛꯇꯪ ꯇꯥꯅꯦꯕ
ꯎꯝ ꯌꯥꯝ ꯇꯥꯡꯃꯜꯂꯁꯨ ꯃꯤꯅ ꯆꯪꯕ ꯉꯝꯃꯣꯏ ꯀꯩꯗꯧꯅꯅꯤ
ꯍꯣꯏ
ꯑꯗꯨꯃꯥꯏꯅ ꯆꯥꯡ ꯑꯃꯗ ꯑꯗꯨꯝ ꯂꯩꯔ ꯇꯌꯥꯔ
ꯑꯃ ꯌꯨꯇꯌꯨꯕꯇꯒ ꯃꯣꯏꯅ ꯃꯨꯛꯕꯥꯡ ꯇꯧꯕꯒꯤ ꯊꯥꯒꯠꯂꯛꯄꯗꯒ ꯌꯥꯎꯕꯅꯦ ꯌꯥꯝ ꯐꯖꯕ ꯃꯐꯝꯗꯣ ꯂꯩ ꯑꯁꯥꯕꯒ
ꯑꯗꯨꯝ ꯕꯤꯖꯂꯤ ꯒꯥꯔꯗꯦꯟ ꯍꯥꯏꯔꯒ ꯑꯗꯨꯝ ꯐꯪꯕ꯭ꯔꯥ
ꯑꯗꯩ ꯅꯨꯡꯒꯣꯏꯠ ꯍꯥꯏꯔꯒ ꯑꯗꯨꯝ ꯐꯪꯕꯅꯦ ꯃꯦ ꯔꯣꯠꯇ ꯀꯩꯁꯨ ꯆꯥꯡ ꯆꯪꯗꯅꯤꯅ ꯈꯣꯡ